ꯑꯦ ꯀ ꯆꯥꯒꯦꯔꯣ
ꯀꯩꯅꯣ ꯀꯩ ꯀꯩꯅꯣ ꯀꯩ ꯆꯥꯕ ꯌꯥꯔꯗꯤ ꯅ ꯍꯥꯟꯅ
ꯀꯣꯜꯕꯨ ꯑꯗꯨꯝ ꯊꯦꯡꯅ ꯄꯥꯏꯈꯠꯅꯕ꯭ꯔꯣ
ꯍꯦꯅꯤ ꯍꯦꯛ ꯂꯥꯛꯕ ꯄꯩꯁꯥꯗꯅꯤ ꯀꯩꯅꯣ
ꯅꯪ ꯑꯩꯕꯨ ꯀꯥꯎꯔꯕꯣ
ꯀꯗꯦ ꯀꯗ
ꯊꯛ ꯑꯣꯏꯗꯗ ꯀ ꯐꯥꯎ ꯊ
ꯑ ꯑꯁ ꯑꯁ ꯀꯩ ꯐꯥꯎꯗꯣꯏꯅꯣ
ꯥꯎꯗ꯭ꯔꯣ ꯑ ꯖꯤꯡ ꯌꯥꯎꯗ꯭ꯔꯣ
ꯊ ꯑꯗꯦ ꯇꯨꯡꯅ
ꯑꯗꯨꯅꯤꯅꯦ ꯍꯥꯏ ꯀꯆꯤꯛꯅꯦ ꯂꯥꯛꯇ꯭ꯔꯕ
ꯁꯤꯉꯗꯠꯇꯝꯚꯥꯏ
ꯊꯃꯣꯏꯗꯨꯗ ꯁꯤꯒꯅꯦꯜ ꯂꯥꯛꯇ꯭ꯔꯣ
ꯁꯤꯒꯅꯦꯜ ꯂꯥꯛꯁꯦ ꯋꯥꯏꯌꯔ ꯂꯥꯛꯑꯦ
ꯑ ꯑꯩꯒꯤ ꯁꯤꯒꯅꯦꯜ ꯂꯥꯛꯑꯕ꯭ꯔꯥ ꯂꯥꯛꯄ꯭ꯔꯥ ꯍꯥꯏꯔꯒ
ꯁꯤꯒꯅꯦꯜ ꯂꯥꯛꯇꯦꯕ ꯋꯥꯏꯌꯔ ꯂꯥꯛꯑꯦꯕ
ꯎꯝ ꯑꯣꯔꯅ
ꯍ ꯑꯣꯏꯅꯤ ꯅꯪꯅ ꯑꯣꯏꯔꯣꯏ ꯍꯥꯏꯔꯁꯨ ꯑꯩꯗꯤ ꯑꯣꯏꯅꯤ
ꯆꯦꯟ ꯈꯔꯣ ꯌꯥꯔꯦ
ꯀꯥꯔꯤ
ꯆꯦꯟ ꯈꯔꯣ꯫
ꯀꯥꯏ ꯗ ꯆꯦꯟꯗꯣꯏꯕ ꯆꯦꯟꯗꯣꯏ ꯅꯨꯡꯇꯤ ꯁꯦꯝꯗ꯭ꯔꯤ ꯅꯨꯡꯇꯤꯒꯤ ꯆꯦꯜꯂꯤꯅ
ꯑꯦ ꯆꯦꯜꯂꯤ ꯅꯨꯡꯇꯤꯒꯤ ꯆꯦꯜꯂꯤꯅ ꯀꯥꯏ ꯆ‌ꯦꯜꯂꯝꯅꯤ
ꯅꯨꯡꯇꯤꯒꯤ ꯆꯦꯂꯤꯅ ꯅꯨꯡꯇꯤꯒꯤ ꯋꯥꯛꯀꯤꯡ ꯆꯠꯂꯤꯅ
ꯆꯁ ꯃꯤ ꯃꯆꯗꯤ ꯌꯥꯗ‌ꯦ ꯀ‌ꯣ
ꯌꯥꯗ ꯋꯥꯅꯤ ꯇꯠꯄꯅꯦ ꯇꯨꯃꯤꯟꯅꯥꯁꯤꯔ‌ꯣ
ꯌꯥꯌꯦ ꯀꯣꯏ ꯁꯨ
ꯎꯝ
ꯈ‌ꯣꯏꯗꯤ ꯆꯠꯇꯤꯌꯦ
ꯅꯦ ꯅꯪꯗꯤ
ꯄꯕꯨꯡꯅ ꯇꯨꯝꯕ ꯆꯥꯕ ꯇꯨꯝꯕ ꯆꯥꯕ ꯇꯧꯔꯤꯌꯦ ꯑꯩꯈꯣꯏꯗꯤ ꯅꯪꯁꯨ ꯂꯥꯛꯀꯤꯔꯣ
ꯂꯥꯛꯀꯦ ꯑꯁ ꯂꯥꯛꯅꯤꯡ ꯗꯦꯗ ꯅꯪ ꯇꯟꯅ ꯉꯏ ꯂꯩꯕꯗ ꯑꯩꯁꯨ ꯅꯪꯒꯤ ꯃꯇꯨꯡ ꯏꯟ ꯏꯟꯒꯅꯦꯕ ꯇꯟꯕꯗꯣ ꯍꯧꯅꯦꯕ ꯑꯩꯁꯨ
ꯑꯗꯨ ꯈꯛ ꯑꯗꯨ ꯈꯛꯇ ꯅꯠꯇꯦꯅꯦ
ꯑꯗꯣ ꯈꯛ ꯇꯅꯦ ꯀꯩ ꯂꯩꯒꯦ
ꯑꯗꯨ ꯈꯛꯇ ꯅꯠꯇꯕꯤꯗ ꯏꯇꯨꯡ ꯏꯟꯒꯗꯕ ꯃꯌꯥꯝ ꯂꯩꯅꯦ
ꯃꯩꯇ
ꯂꯩ ꯂꯩ ꯅꯪ ꯈꯪꯗꯕ ꯋꯥꯅꯤ
ꯂꯩꯇꯦ ꯂꯩꯇꯦ ꯀꯩꯝ ꯂꯩꯇꯦ ꯇꯥꯏꯌꯦꯗ ꯂꯩꯖꯗꯕꯗ
ꯑꯩꯈꯣꯏ ꯌꯨꯝꯗ ꯆꯠꯂꯨꯁꯤꯔꯣ
ꯀꯥꯏꯗ ꯅꯌꯨꯝꯗ ꯀꯩꯗꯧꯗꯣꯏꯕ
ꯅꯪ ꯐꯥꯒꯦ
ꯑꯁ ꯍꯧꯖꯤꯛ ꯃꯇꯝꯗ ꯌꯨꯝ ꯆꯠꯄ ꯌꯥꯗꯦ
ꯐꯥꯒꯦ ꯅꯪꯕꯨ ꯏꯃꯥꯒꯤ ꯃꯃꯥꯎ ꯏꯃꯥꯒꯤ ꯃꯃꯧ ꯑꯣꯏꯍꯟꯒꯦ
ꯈꯨꯨꯕꯥꯛ ꯆꯒꯦꯔ
ꯆꯥꯒꯦꯅꯦ ꯄꯤꯔꯛꯑꯣ
ꯍꯥꯎꯕꯅꯦ ꯑꯩꯒꯤ ꯍꯨꯕꯥꯛꯗꯣ ꯌꯥꯝ ꯆꯥꯎꯕꯅꯦ
ꯎꯝ ꯊꯣꯡꯗ꯭ꯔꯗꯤ ꯄꯤꯔꯛ ꯀꯅ‌ꯣ
ꯊ‌ꯣꯡꯗꯕꯤꯗ
ꯑꯁ ꯑꯗꯨꯗꯤ ꯍꯥꯎꯔꯣꯏꯍꯦ ꯅꯪꯒꯤꯁꯨ
ꯊꯣꯡꯗꯕꯤꯗ ꯄꯤꯖꯗꯣꯏꯅꯦ ꯑꯩꯁꯨ ꯑꯃꯨꯛ ꯊꯣꯡꯉꯔꯗꯤ ꯃꯇꯝ ꯌꯥꯝ ꯆꯪꯉꯤ ꯑꯩꯒꯤ ꯈꯨꯕꯥꯛꯇ ꯄꯤꯕ ꯑꯃꯨꯛ ꯊꯣꯡꯁꯨ ꯊꯣꯡꯕ ꯑꯩ ꯃꯇꯝ ꯌꯥꯝ ꯆꯪꯉꯤ ꯌꯥꯝ ꯃꯥꯡꯉꯦ
ꯄꯤꯗ ꯄꯤꯔ ꯎꯅꯦ
ꯄꯤꯔꯛꯀꯦ ꯄꯤꯔꯛꯀꯦ ꯌꯥꯝ ꯍꯥꯎꯅꯤ ꯑꯩꯒꯤ ꯈꯨꯕꯥꯛꯇꯤ
ꯎꯝ
ꯔꯒꯕꯨ ꯕꯨꯞ ꯂꯥꯎꯕꯅꯦ
ꯍꯥꯎꯅꯤ
ꯌꯥꯝ ꯍꯥꯎꯅꯤ ꯅꯣꯏ ꯑꯣꯛ ꯆꯥꯕ ꯁꯔꯨꯛꯇꯛꯇꯤ
ꯑꯣꯛꯅꯥ ꯍꯦꯟꯅꯥ ꯍꯥꯎꯅꯤꯗ
ꯑꯩꯒꯤ ꯈꯨꯠ ꯍꯦꯟꯅ ꯍꯥꯎꯏ
ꯈꯨꯠ ꯅꯠꯇꯕ ꯍꯥꯥ
ꯀꯔꯤ
ꯈꯨꯠꯅꯠꯇꯕ
ꯈꯨꯕꯥꯛꯔꯣ
ꯈꯪꯗꯦ ꯑꯩꯁꯨ ꯄꯪꯍꯥꯏ ꯍꯥꯏꯔꯤꯕꯅꯤꯗ
ꯈꯪꯗꯦ ꯅꯪ ꯉꯥꯡꯔꯤꯗꫭꯑꯩꯁꯨ ꯒꯦꯟ ꯇꯥꯗꯦ ꯀꯔꯤ ꯍꯥꯏꯔꯤꯅꯣ ꯀꯔꯤ ꯉꯥꯡꯔꯤꯅꯣ ꯁꯨ ꯒ꯭ꯌꯥꯟ ꯇꯥꯗꯦ ꯏꯕꯨꯡꯅꯣ ꯅꯈꯣꯏꯅ ꯍꯥꯏꯔꯤꯁꯦ ꯑꯕꯣꯛꯗꯤ ꯒꯦꯟ ꯇꯥꯕ ꯉꯝꯗꯔꯦ
ꯇꯨꯝꯅꯤꯡ ꯂꯥꯛꯏꯗ ꯑꯃꯨꯛ
ꯇꯨꯝꯃꯣ ꯇꯨꯝꯅꯤꯡꯉꯗꯤ
ꯑꯁ ꯇꯨꯝꯕꯗꯣ ꯇꯜꯂꯤꯅꯤ
ꯋꯦꯗꫪ ꯃꯇꯥꯁꯤꯒ ꯇꯨꯝꯕ ꯅꯨꯡꯉꯥꯏꯅꯤꯌꯦ
ꯏꯊꯟꯗꯗꯤ ꯇꯜꯂꯦꯅꯤ
ꯅꯊꯟ ꯇꯨꯝꯗ꯭ꯔꯗꯤ ꯀꯅꯥꯒ ꯇꯨꯝꯗꫭꯏꯅꫭ
ꯅꯪ
ꯎꯝ ꯑꯗꯨ ꯑꯣꯏꯔꯗꯤ ꯈꯣꯡꯅ ꯀꯥꯎꯔꯛꯀꯅꯤ ꯁꫭꯏꯗ꯭ꯔꯕꯅꯤ
ꯈꫭꯡ ꯈꯛꯇ
ꯍꯣꯏ
ꯀꯥꯥꯎꯔꯁꯨ ꯀꯥꯏꯗꯦ
ꯀꯥꯎꯔꯛꯀꯅꯤ
ꯀꯥꯎꯔꯁꯨꯨ ꯀꯥꯏꯗꯦ ꯑꯕ
ꯅꯥꯔ ꯍꫭꯔꯦꯟ ꯀꯞꯄꯛꯀꯅꯤ ꯅꯪ
ꯎꯝ ꯀꯥꯏꯗꯤꯌꯦ ꯅꯪꯒꯕꯨ ꯂꯩꯃꯤꯟꯅꯔꯗꯤ ꯌꯥꯔꯦ
ꯋꯥꯊꯤ ꯋꯥꯉꯥꯡꯗꯣ ꯉꯥꯡꯔꯛꯀꯅꯣ ꯇꯥꯅꯤꯡꯗꯦ
ꯇꯥꯅꯤꯡꯗ꯭ꯔꯁꯨ ꯇꯥꯎ ꯌꯥꯔꯣꯏ
ꯆꯨꯝꯅ ꯆꯨꯝꯅ ꯋꯥꯗꯣ ꯉꯥꯡꯉꯣ ꯐꯩꯅ ꯉꯥꯡꯔꯛꯀꯅꯨ
ꯏ ꯐꯩꯅ ꯉꯥꯡꯔꯅꯦ
ꯐꯩꯅ ꯉꯥꯔꯛꯀꯅꯣ ꯄꯣꯖꯤꯇꯤꯚꯇ ꯉꯥꯡꯂꯛꯎ
ꯄꯣꯖꯤꯇꯤꯚꯇ ꯉꯥꯡꯔꯛꯎ ꯅꯦꯒꯦꯇꯤꯚꯇ ꯉꯥꯡꯔꯛꯀꯅꯨ ꯈꯪꯉꯕ
ꯄꫭꯖꯤꯇꯤꯕ ꯉꯥꯛꯇꯅꯦ ꯑꯩꯉꯣꯟꯗ ꯅꯦꯒꯦꯇꯤꯕ ꯌꯥꯎꯗꯦ
ꯎꯝ ꯌꯥꯎꯋꯦ ꯌꯥꯎꯋꯦ
ꯅꯪ ꯅꯦꯒꯦꯇꯤꯚ ꯈꯟꯕꯩꯅꯤ ꯑꯩ ꯄꯣꯖꯤꯇꯤꯚ ꯉꯥꯡꯉꯤꯗꫭ ꯉꯥꯡꯉꯤꯀꯥꯗ
ꯑꯁꯦꯡꯕꯃꯅꯤꯅꯦ ꯃꯤꯅ ꯍꯥꯏꯕꯗ ꯁꯨꯡꯊꯥ ꯇꯥꯖꯗ꯭ꯔꯦꯏ ꯍꯧꯖꯤꯛ
ꯆꯤꯟꯗꯤ ꯊꯤꯗꯤ ꯊꯤꯔꯒ ꯆꯤꯟ ꯊꯤꯗꯕꯗꯤ ꯇꯥꯏ ꯆꯤꯟ ꯊꯤꯗꯕꯗꯤ ꯇꯥꯏꯗꯗꯤ ꯑꯗꯨꯝ ꯉꯥꯡꯂꯛꯑꯦ
ꯊꯤꯌꯦ ꯍꯥꯏ ꯊꯤꯌꯦ ꯍꯥꯏ ꯊꯤꯌꯦ ꯍꯥꯏꯌꯣ
ꯆꯩ ꯂꯥꯛꯀꯅꯤ ꯀꫭ
ꯎꯝ ꯀꯩ ꯆꯩꯅꫭ
ꯅꯌꯥꯝꯕꯒꯤ ꯆꯩ ꯆꯥꯒꯦ
ꯆꯩꯗꯤ ꯍꯥꯎꯕꯅꯦ
ꯍꯥ
ꯆꯩꯗꯤ ꯍꯥꯎꯕꯅꯦꯕ
ꯆꯩꯅꯕꯨ ꯑꯁ ꯆꯩ ꯍꯥꯎꯔꯗꯤ ꯅꯪꯗꯤ ꯎꯝ ꯃ ꯄꯤꯒꯦ ꯂꯥꯎ
ꯎꯝ ꯆꯩꯩ ꯆꯥꯔꯒ ꯄꯨꯛ ꯆꯩ ꯆꯥꯔꯒ ꯄꯨꯛ ꯊꯟꯅꯤ ꯍꯥꯏꯔꯗꯤ ꯆꯩ ꯈꯛꯇ ꯆꯥꯔꯒ ꯂꯩꯔꯅꯤꯌꯦ ꯈꯪꯉꯕ
ꯆꯩꯅꯣꯉ ꯍꯥꯏꯕ
ꯇꯩ ꯑꯔꯦ ꯇꯩꯒ ꯋꯥꯦ ꯇꯩꯔ ꯅꯠꯇ꯭ꯔꯒ ꯎꯒꯤ ꯇ ꯆꯩꯔꯥ ꯋꯥꯒꯦ ꯆꯩꯔꯥ ꯈꯪꯗꯦ
ꯁ ꯍꯥꯏꯗꯤ ꯁꯍꯤ ꯅ ꯀꯩꯅꯅ
ꯑꯣꯏꯣꯏꯅꯦ ꯍꯅꯦ
ꯇꯪꯈꯪꯒꯤ ꯆꯩꯔ
ꯁꯟ ꯊꯨꯅꯕ ꯆꯩ ꯂꯩ ꯅꯪꯒꯤ
ꯎ ꯑꯩꯕꯨ ꯁꯟꯗ꯭ꯔꯣ
ꯎꯝ ꯅꯪ ꯁ ꯅꯠꯇꯗꯤ ꯀꯩꯅꯣ
ꯑꯩꯗꯤ ꯁꯟꯅꯇꯤ ꯍꯦ ꯑꯩꯗꯤ ꯃꯤꯅꯤ ꯍꯦ
ꯁꯟ ꯅꯠꯇꯗꯤ ꯀꯩꯅꯅ ꯑꯩ ꯁꯟꯅꯤ ꯀꯩꯅꯩꯅꯣ
ꯎꯝ ꯃꯤ ꯎꯁꯤꯠꯇꯕ ꯇꯧꯔꯛꯀꯅꯨ
ꯎꯁꯤꯠꯇꯕ ꯅꯠꯇꯦꯅꯦ ꯐꯥꯒꯤ ꯇꯧꯕꯅꯤꯅꯦ
ꯐꯥꯒꯤꯦꯗꯨ ꯇꯧꯔꯛꯀꯅꯨ ꯅꯥꯕꯣꯛꯇꯨꯗ ꯐꯥꯒꯤꯦ ꯇꯧꯕ ꯌꯥꯕꯅꯦ
ꯐꯥꯒꯤꯗꯒꯤ ꯅꯨꯡꯁꯤꯔꯛꯀꯅꯤꯀꯣ
ꯑꯁ ꯑꯁ ꯑꯁ ꯋꯥ ꯉꯥꯡꯁꯤꯗꯤ ꯐꯖꯔꯤꯍꯦ ꯇꯥꯕꯅ ꯅꯨꯡꯉꯥꯏꯔꯤꯍꯦ
ꯎ ꯃꯩꯇꯩ ꯃꯩꯇꯩꯁꯤꯡꯒꯤ ꯁꯤꯃꯥ ꯂꯩꯗꯥ ꯈꯪꯗ꯭ꯔ ꯐꯥꯒꯤ ꯐꯥꯒꯤ ꯁꯤꯒꯤ ꯁꯦꯡ ꯃꯔ ꯍꯥꯏꯕꯗ ꯈꯪꯗ꯭ꯔ
ꯆꯪꯗꯦ ꯍꯥꯏꯗꯤ ꯌꯦꯡꯅꯕꯅꯤꯅ
ꯑꯣꯏꯔꯣꯏ ꯑꯣꯏꯔꯣꯏ ꯅꯪ ꯑꯃ ꯑꯣꯏꯔꯣꯏ
ꯒꯤ ꯑꯣꯏꯔꯣꯏꯗꯕꯅ
ꯑꯗꯨꯐꯥꯎ ꯌꯦꯡꯗ꯭ꯔꯗꯤ ꯎꯝ
ꯑꯩꯈꯣꯏꯗꯤ ꯌꯦꯡꯗꯕꯅꯤꯅ ꯈꯪꯖꯗꯦ
ꯌꯦꯡꯉꯤꯁꯤ ꯀꯩ ꯈꯛꯇꯅꯣ ꯑꯗꯨꯗꯤ ꯀꯔꯤꯅꯣ
ꯑꯩꯅ ꯌꯦꯡꯉꯤꯁꯤꯔꯣ
ꯎꯝ
ꯀꯩꯅꯝ ꯌꯦꯡꯒꯦꯗ ꯕ꯭ꯂꯣꯛꯒꯨꯝꯕ ꯈꯔ ꯌꯦꯡꯉꯦ
ꯑꯥ ꯑꯩꯁꯨ ꯕ꯭ꯂꯣꯛ ꯇꯧꯕꯅꯤꯅꯦ ꯑꯩꯁꯨ ꯌꯦꯡꯕꯤꯌꯨꯅꯦ
ꯅꯪꯒꯤ ꯕ꯭ꯂꯣꯛꯒꯤ ꯀꯩꯅꯣ ꯌꯨꯖꯔ ꯅ ꯑꯗ ꯍꯥꯏꯔꯛꯑꯣ ꯑꯗꯨꯗꯤ
ꯐꯔꯤ ꯇꯧꯝꯅꯤꯅ
ꯌꯦꯡꯕꯤꯒꯦ ꯁꯞꯁꯀ꯭ꯔꯥꯏꯞ ꯇꯧꯕꯤꯒꯦ
ꯇꯧꯒꯦ ꯍꯦ ꯐꯒꯤꯤ ꯇꯧꯒꯦ
ꯂꯥꯏꯛ ꯁꯞꯁꯀ꯭ꯔꯥꯏꯕ ꯁꯦꯌꯥꯔ ꯇꯧꯕꯤꯒꯦ
ꯀꯥꯗꯦ ꯕ꯭ꯂꯣꯛꯅꯣꯗ ꯍꯩꯖꯗꯦ ꯑꯩꯈꯣꯏ ꯑꯗꯨꯒꯨꯝꯕ
ꯀꯩꯒꯤ ꯍꯩ ꯀꯩꯒꯤ ꯍꯩꯇꯔꯤ ꯅꯣ
ꯏꯀꯥꯏ ꯍꯦꯑꯕ ꯑꯗꯨꯒꯨꯝꯕ ꯇꯧꯕ
ꯎꯝ ꯏꯀꯥꯏꯕꯗꯤ ꯈꯪꯗꯤ ꯈꯪꯕ꯭ꯔꯣ
ꯅꯪꯅꯤꯅꯦ ꯈꯪꯉꯣꯏꯗꯕ
ꯑꯩꯗꯤ ꯀꯥꯏꯕ ꯈꯪꯒꯦꯗ
ꯀ ꯑꯝꯅꯤ ꯁꯪꯇ
ꯎꯝ ꯑꯩꯅ ꯇꯧꯅꯤ ꯑꯩ ꯍꯥꯏꯗꯤ ꯇꯧꯔꯦꯅꯦ ꯑꯩꯅ ꯇꯧꯔꯣ ꯑꯩ ꯍꯥꯏꯗꯤ ꯇꯧꯔꯣꯏ
ꯆꯁ ꯃꯤꯗꯤ ꯌꯥꯝ ꯊꯃꯣꯏ ꯀꯜꯂꯤ
ꯎꯝ ꯑꯩꯅ ꯉꯥꯡꯊꯣꯛꯀꯕ ꯋꯥꯗꯣ ꯂꯦꯞꯇ꯭ꯔꯗꯤ ꯌꯥꯗꯦꯕ ꯑꯩꯗꯤ
ꯑꯣ ꯑꯗꯨꯗꯤ ꯌꯥꯔ ꯔꯣꯏ
ꯑꯩꯅ ꯇꯧꯅꯤ ꯌꯥꯗꯤ ꯇꯧꯅꯤ ꯇꯧꯔꯣꯏ ꯍꯥꯏꯔꯗꯤ ꯇꯧꯋꯣ ꯍꯥꯏꯔꯁꯨ
ꯅꯪꯒꯤ ꯋꯥꯗꯣ ꯀꯩꯝ ꯌꯥꯎꯋꯦ ꯀꯩꯅꯣꯝ ꯌꯥꯎꯋꯦ ꯀꯩꯅꯣꯝ ꯌꯥꯎꯔꯤ ꯀꯤ
ꯀꯦꯝ ꯌꯥꯎꯗꯦ ꯌꯥꯎꯗꯦ ꯌꯥꯎꯗꯦ ꯌꯥꯎꯗꯦ ꯌꯥ ꯅꯪꯒꯤ ꯋꯥꯈꯜꯗ ꯐꯖꯅ
ꯎꯝ ꯑ ꯍꯣ ꯍ
ꯐꯖꯅ ꯈꯜꯂꯗꯤ ꯀꯦꯝ ꯌꯥꯎꯗꯕꯅꯦ ꯅꯦꯒꯦꯇꯤꯚꯦ ꯐꯔ꯭ꯦꯟꯗ ꯅꯦꯒꯦꯔꯤꯚꯦ ꯁꯦꯟꯁꯇ ꯑꯩ ꯀꯦꯕ ꯉꯥꯡꯗꯕꯅꯤꯀꯣ
ꯑꯩꯁꯨ ꯅꯦꯒꯦꯇꯤꯚ ꯈꯟꯗꯦꯅꯦ ꯄꯣꯖꯤꯇꯤꯚ ꯂꯥꯛꯀꯅꯤꯅꯦ
ꯅꯪꯕꯨꯗꯤ ꯑꯣꯏꯔꯝꯅꯤ ꯅꯪꯉꯣꯟꯗ ꯑꯉꯥꯡ ꯊꯣꯛꯂꯛꯏꯗꯣ
ꯎꯪꯪꯪ
ꯆꯥꯛ ꯆꯥꯔꯣ ꯀꯩꯅꯣ
ꯆꯥꯅꯤꯡꯗ꯭ꯔꯤ
ꯁꯦꯡꯉꯦ ꯑꯉꯥꯡꯁꯤꯡ ꯆꯥꯛꯂꯝꯂꯝꯒꯅꯤ
ꯎꯝ
ꯑꯉꯥꯡꯁꯤꯡ ꯆꯥꯛ ꯂꯥꯝꯂꯝꯒꯅꯤꯌꯦ
ꯎꯝ ꯑꯉꯥꯡꯁꯤꯡ ꯀꯥꯏꯅ
ꯑꯉꯥꯡꯁꯤꯡꯅꯤ ꯀꯩꯅꯣ ꯑꯉꯥꯡ ꯅꯠꯇ꯭ꯔꯣ ꯅꯪ
ꯑꯉꯥꯡ ꯑꯉꯥꯡꯁꯤꯡꯗꯣ ꯁ꯭ꯀꯨꯜ ꯆꯠꯈ꯭ꯔꯦ
ꯑꯗꯨꯅ ꯑꯗꯨꯗꯤ ꯅꯪ ꯑꯗꯨꯗꯤ ꯅꯪꯗꯤ ꯀꯔꯤꯅꯣ ꯀꯔꯤ ꯇꯧꯔꯤꯕ ꯑꯗꯨꯗꯤ ꯑꯁ ꯑ ꯅꯆꯥ ꯑꯍꯨꯝ ꯁꯨꯔꯕꯣ
ꯎꯝ
ꯑꯩꯅ ꯍꯥꯏꯗ꯭ꯔ ꯅꯆꯥ ꯂꯩꯔꯝꯒꯅꯤ ꯍꯥꯏꯕꯗꯨ
ꯑꯁ ꯑꯃꯨꯛ ꯊꯥꯖꯔꯤꯕꯅꯤꯅꯦ
ꯎꯝ ꯃꯆꯥ ꯂꯩꯔꯝꯒꯅꯤ ꯍꯥꯏꯕꯗꯨ ꯑꯗ ꯑꯩ ꯈꯪꯉꯦꯕ ꯍꯥꯥ
ꯃꯃꯥ ꯃꯁꯛ ꯌꯦꯡꯅꯤꯡꯕ꯭ꯔ
ꯌꯦꯡꯅꯤꯡꯉꯦ ꯊꯥꯔꯛꯑꯣ
ꯑ ꯀꯩꯅꯣ ꯇꯧꯅꯦ ꯃꯤꯡꯁꯦꯜ ꯂꯩꯕꯔꯣ꯫
ꯃꯤꯡꯁꯦꯜ ꯂꯩꯕꯔꯣ꯫ ꯍꯥꯏꯔꯣ ꯃꯤꯡꯁꯦꯜ ꯂꯩꯇꯦ ꯑꯩꯈꯣꯏꯗ
ꯃꯤꯡꯁꯦꯜ ꯌꯦꯉꯣ ꯑꯗꯨꯗ ꯃꯃꯥ ꯎꯔꯥꯅꯤ
ꯈꯣꯏꯗꯤ ꯁꯥꯛꯊꯤꯕꯅꯦ ꯅꯨꯡꯁꯦꯜ ꯌꯦꯡꯕ ꯌꯥꯔꯗꯤ ꯅꯨꯡꯁ ꯌꯦꯡꯅꯗ ꯈꯪꯉꯒ ꯇꯦꯜꯂꯅꯤ
ꯑꯁ ꯌꯥꯔꯦꯍꯦ ꯅꯪꯁꯤꯁꯨ ꯑꯗꯨꯒꯨꯝꯕ ꯋꯥ ꯉꯥꯡꯉꯩꯗꯦꯅꯦ ꯇꯧꯍꯩꯗꯦꯅꯦ
ꯇꯧ ꯍꯩꯅꯦ ꯉꯪ ꯍꯥꯏꯩꯅꯦ ꯀꯩꯅꯣ
ꯑꯏ ꯂꯕ ꯌꯨ ꯍꯥꯏꯅ ꯑꯃꯨꯛ ꯇꯧꯔꯛꯀꯅꯤꯀꯣ
ꯎ ꯑꯗꯨ ꯑꯣꯏꯔꯗꯤ ꯆꯩ ꯆꯥꯔꯛꯀꯅꯤ
ꯆꯩꯗꯨ ꯆꯥꯕꯤꯔꯒꯦꯕ ꯄꯤꯔꯣ
ꯄꯤꯔꯒ ꯀꯔꯤꯅꯣ ꯑꯩꯅ ꯇꯧꯔꯤꯕ ꯃꯌꯥꯝꯁꯦ
ꯆꯩꯕꯨ ꯆꯥꯗ꯭ꯔꯗꯤ ꯀꯩ ꯆꯥꯔ ꯍꯤꯡꯗꯣꯏꯅꯣ ꯑꯉꯥꯡ ꯑꯣꯏꯔꯤꯉꯩꯗ ꯅꯪ ꯎꯝ ꯆꯥꯛ ꯌꯥꯝ ꯆꯥꯔꯒ ꯑꯃ ꯈꯪꯉꯦꯕ
ꯎꯝ ꯀ ꯆꯥꯗꯦꯩ ꯆꯥꯔꯛꯇꯦ ꯑꯩꯈꯣꯏ ꯊꯅꯦ ꯆꯔꯏꯁꯦ
ꯑꯗꯨꯅꯤ ꯃꯤꯊꯥꯏꯗꯨꯅꯤ ꯂꯣꯡ ꯂꯣꯡ ꯋꯥꯟ
ꯀꯇꯤꯅꯦꯁ ꯆꯗ
ꯄꯔꯐꯦꯛ ꯆꯥꯕ꯭ꯔꯣ
ꯀꯔꯤ ꯍꯥꯏꯅꯣ
ꯅꯪꯁꯤꯕꯨ ꯄꯔꯐꯦꯛ ꯆꯥꯎꯕ꯭ꯔꯥ ꯍꯥꯏꯕ
ꯄꯔꯐꯦꯛꯅꯗꯤꯌꯦ ꯀꯅꯥꯅ ꯑꯩ ꯄꯥꯔꯐꯦꯛꯅꯤ ꯍꯥꯏꯕ꯭ꯔꯣ
ꯆꯩ ꯆꯥꯔꯛꯇꯦ ꯍꯥꯏꯕꯗꯨꯗ ꯑꯣꯏꯔꯝꯒꯗ꯭ꯔꯅ
ꯄꯔꯐꯦꯛ ꯅꯠꯇꯦꯌꯦ ꯑꯩꯈꯣꯏꯗꯤ
ꯆꯤꯟꯊꯤꯕ ꯍꯩꯕꯩꯔꯥꯁ ꯑꯩ ꯆꯥꯗ꯭ꯔꯤꯁꯤꯅ
ꯆꯤꯟꯊꯤꯗꯦ ꯑꯩ ꯑꯁꯦꯡ ꯑꯁꯦꯡꯕ ꯍꯥꯏꯕꯅꯦ ꯑꯩ ꯆꯤꯟꯊꯤꯕ ꯍꯩꯖꯗꯦ
ꯑꯩ ꯄꯥꯝꯕ ꯍꯧꯔꯦꯕꯣ ꯑꯗꯨ ꯑꯣꯏꯔꯗꯤ
ꯍꯥꯎꯔꯅ ꯍꯧꯥꯎꯔꯅ ꯅꯅꯥꯕꯣ